ꯍꯂꯣ ꯑ ꯀꯩꯁꯨ ꯇꯧꯗꯦꯗ ꯇꯝꯨꯃ ꯂꯩ
ꯀꯃꯥꯏꯅ ꯇꯧꯕ ꯍꯧꯒꯠꯇ꯭ꯔꯤꯅꯦ ꯉꯔꯥꯡ ꯉꯔꯥꯡ ꯇꯨꯝꯗꯕꯒꯤ ꯄꯨꯡ ꯅꯤꯄꯥꯟ ꯋꯥꯏꯔꯠ ꯈꯔꯗꯤ ꯅꯨꯡꯉꯥꯏꯔꯦ
ꯑꯣ
ꯑꯗꯨꯅ ꯉꯁꯤ ꯉꯁꯤꯁꯨ ꯇꯨꯝꯃꯔꯣꯏ ꯍꯣꯔꯦꯟ ꯅꯨꯡꯗꯥꯡ ꯑꯗꯤ ꯍꯣꯔꯦꯟ ꯅꯨꯡꯗꯥꯡꯁꯦ ꯀꯩꯅꯣ ꯋꯥꯔꯜ ꯀꯞ ꯍꯧꯗꯧꯔꯦ
ꯉꯁꯤꯔꯣꯅꯦ
ꯑꯁ ꯍ ꯍꯣꯔꯦꯟ ꯄꯨꯡ ꯄꯨꯡ ꯕꯥꯔꯣ ꯃꯈꯥꯏꯗ ꯗꯦꯠ ꯑꯦꯂꯚꯦꯟ ꯑꯣꯄꯅꯤꯡ
ꯑꯦ ꯉꯁꯤ ꯅꯠꯇꯦꯗ ꯍꯌꯦꯡ ꯅꯠꯇ꯭ꯔꯣ
ꯑꯗꯣ ꯍꯌꯦꯡ ꯇꯥꯔꯅꯤꯅꯦ ꯍꯌꯦꯡ ꯍꯌꯦꯡ ꯑꯌꯨꯛꯇ ꯍꯥꯏꯕ ꯇꯥꯔꯦꯅꯦ ꯑꯗꯨꯕꯨ
ꯑꯁ ꯂꯣꯏꯔꯦꯅꯦ ꯑꯃꯗꯤ ꯄꯨꯔꯥ ꯂꯣꯏꯔꯦꯅ ꯖꯔꯁꯤ ꯂꯧꯈꯤꯕꯒꯤ
ꯑꯩꯈꯣꯏ ꯅꯦꯃꯥꯔꯗꯣ
ꯑꯣ ꯅꯦꯃꯥꯔꯗꯣ ꯐꯣꯇꯣꯒ ꯊꯥꯔꯛꯇꯅ
ꯑ ꯚꯥꯛ ꯀꯌꯥ ꯄꯤꯕ ꯂꯧꯔꯤꯅꯣ ꯃꯥꯗꯤ
ꯍꯥꯥ
ꯂꯨꯄꯥ ꯀꯌꯥ ꯄꯤꯕ ꯂꯩꯔꯤꯅꯣꯕ
ꯂꯤꯁꯤꯡ ꯑꯃ ꯍꯥꯏ
ꯑꯁ ꯑꯣꯔꯤꯖꯤꯅꯦꯜꯔꯣ
ꯀꯥꯏꯗꯩ ꯑꯣꯔꯤꯖꯤꯅꯦꯜꯂꯣ
ꯊꯤ ꯋꯥꯔꯦꯝ
ꯃꯥ ꯑꯃ ꯀꯩꯅꯣ ꯁꯤꯌꯔ ꯇꯧꯔꯦ ꯏꯟꯁꯇꯥꯒ꯭ꯔꯥꯝꯒꯤ ꯂꯤꯡ ꯑꯗꯨꯗ ꯂꯧꯕꯅꯤ ꯇꯣꯔꯗꯣ
ꯌꯥꯝ ꯅꯩꯕ ꯃꯑꯣꯡꯅꯦꯍꯥ
ꯎꯝ ꯏꯝꯐꯥꯜ ꯕꯦꯁ ꯅꯤꯗ ꯁ꯭ꯇꯣꯔꯗꯤ
ꯎꯝ ꯌꯥꯝꯅ ꯕꯤꯛ ꯐꯦꯟꯖꯀꯤ ꯃꯑꯣꯡꯅꯦꯕ ꯃꯥꯒ
ꯎꯝ ꯆꯥꯛꯇꯤ ꯆꯥꯔꯕꯣ
ꯁꯤꯅꯦ ꯑꯌꯨꯛꯀꯤ ꯄꯥꯎ ꯇꯗ꯭ꯔꯤ ꯇꯧꯔꯤꯁꯦ
ꯑꯁ
ꯍꯟꯗꯛꯇꯤ ꯎꯝ ꯍꯟꯗꯛꯇꯤ ꯀꯩ ꯀꯩ ꯀꯟꯇ꯭ꯔꯤꯗ ꯂꯦꯞꯂꯒꯦ ꯈꯜꯂꯦ ꯅꯪꯒꯤ ꯃꯣꯠꯇ ꯅꯪꯒꯤ ꯃꯣꯠꯇꯗꯤ ꯀꯩ ꯈꯜꯂꯒꯦ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
ꯀꯩ ꯀꯟꯇ꯭ꯔꯤꯗ ꯅꯪ ꯀꯩ ꯀꯟꯇ꯭ꯔꯤꯗ ꯅꯪ ꯂꯦꯞꯄꯒꯦ ꯈꯜꯂꯦ ꯍꯟꯗꯛꯀꯤ ꯋꯔꯜ ꯀꯞꯁꯤꯕꯣ
ꯑꯁ ꯑꯩꯗꯤ ꯄꯣꯔꯇꯨꯒꯜꯒ ꯕ꯭ꯔꯥꯖꯤꯜꯗ ꯑꯣꯏꯅ ꯇꯧꯔꯒꯦ ꯑꯅꯤꯗ
ꯑꯥ ꯐꯥꯔꯁ ꯑꯣꯞꯁꯟꯗꯤ ꯀꯅꯥꯗ ꯊꯝꯒꯦ ꯇꯧꯕ
ꯈꯪꯗꯦꯅꯦ
ꯅꯦꯃꯥꯔꯁꯨ ꯂꯩ ꯔꯣꯅꯥꯜꯗꯣꯁꯨ ꯂꯩ ꯑꯩꯗꯣ ꯒ꯭ꯌꯥꯟ ꯇꯗꯦ ꯀꯃꯥꯏ ꯇꯧꯁꯤꯔ
ꯑꯅꯤꯃꯛ ꯅꯨꯡꯁꯤꯕꯅꯦꯕ ꯑꯩꯁꯨ ꯄꯥꯝꯃꯦ ꯄꯣꯇꯔꯨꯒꯜ ꯅꯠꯇ꯭ꯔꯒꯅ ꯕ꯭ꯔꯖꯤꯜꯖꯦ
ꯊꯦꯡꯉꯤꯅ ꯆꯥꯛ ꯆꯥꯗ꯭ꯔꯦꯗꯤ ꯅꯪꯗꯤ
ꯊꯦꯡꯉꯦ ꯎꯝ ꯅꯪ ꯆꯥꯔꯕ
ꯀꯥꯏꯗꯩꯅꯣ ꯑꯌꯨꯒꯤꯗꯤ ꯆꯥꯔꯦ ꯍꯧꯖꯤꯛꯇꯤ ꯆꯥꯗ꯭ꯔꯤ
ꯑꯃꯗꯤ ꯊꯕꯛ ꯍꯜꯂꯛꯇ꯭ꯔꯤꯖꯥꯠꯂꯣ
ꯍꯂꯛꯇ꯭ꯔꯤ
ꯂꯣꯏꯔꯦ ꯁ꯭ꯇꯦꯇꯁꯀꯁꯦ ꯃꯥꯒꯤ ꯐꯨꯔꯤꯠ ꯉꯥꯛꯇ ꯉꯥꯏꯔꯦ ꯇꯧꯋꯤ
ꯎꯝ ꯍꯝ
ꯃꯌꯨꯝ ꯃꯌꯨꯝꯒꯤꯔꯣ ꯃꯥ ꯐꯣꯇꯣ ꯈꯔ ꯊꯥꯒꯠꯂꯤꯗꯣ ꯁꯦꯜꯐꯤ ꯇꯧꯔꯒ ꯑꯁ ꯁꯦ ꯍꯦ ꯍꯦ ꯍꯦ ꯍꯦ
ꯑꯩꯈꯣꯏꯗꯤ ꯆꯥꯛꯂꯥꯝꯈ꯭ꯔꯦ ꯑꯃꯨꯛꯀ
ꯑꯁ ꯀꯩ ꯉꯥ ꯊꯣꯡꯉꯦ
ꯈꯪꯗꯦꯗ ꯀꯩ ꯏꯟꯁꯥꯡꯅꯣ ꯏꯟꯁꯥꯡꯗꯤ ꯍꯥꯎꯇꯦꯗ
ꯁꯥ ꯉꯥ ꯁꯥ ꯉꯥ ꯐꯧꯕꯤꯗ꯭ꯔꯣ
ꯑꯣꯅꯦ ꯅꯣꯏꯗꯤ ꯌꯥꯝ ꯁꯥꯔꯝꯅꯦ
ꯑꯁ ꯇꯨꯝꯕ ꯌꯥꯗꯗꯅ ꯉꯔꯥꯡ ꯅꯨꯡꯗꯥ ꯏꯗꯤ ꯀꯥꯕꯁꯤꯗꯤ
ꯇꯨꯃꯥꯏ ꯑꯣꯏꯔꯝꯅꯤ ꯀꯩꯅꯣ ꯑꯦꯁꯤꯒ ꯊꯥꯗ꯭ꯔꯣ
ꯑꯦꯁꯤ ꯌꯥꯎꯗꯦꯔ ꯌꯥꯎꯗꯕꯤ
ꯑꯁ ꯑꯦꯁꯤꯒꯨꯝꯕ ꯑꯦꯁꯤꯒꯨꯝꯕ ꯀꯩꯅꯣ ꯇꯧꯔꯗꯤ ꯄꯩꯁꯥ ꯌꯥꯝ
ꯎ ꯄꯩꯁꯥ ꯑꯃꯨꯛ ꯆꯡꯇꯧꯕ ꯀꯣꯂꯔꯁꯨ ꯐꯪꯗꯦ ꯀꯣꯂꯔꯁꯨ ꯂꯤꯁꯤꯡ ꯑꯅꯤ ꯑꯍꯨꯝꯅ ꯐꯪꯅꯤꯡꯕ
ꯂꯤꯁꯤꯡ ꯑꯅꯤ ꯍꯥꯏꯕ
ꯂꯤꯁꯤꯡ ꯑꯅꯤ ꯑꯍꯨꯝꯗꯕꯣ ꯑꯗꯨ ꯀꯨꯏꯅꯥ ꯆꯠꯇꯦ ꯀꯨꯂꯔꯗꯤ ꯃꯈꯣꯜꯗꯣ ꯀꯜꯂꯦ ꯒꯤꯌꯥꯟ ꯇꯥꯗ꯭ꯔꯦ
ꯀꯩꯅꯣꯗꯤ ꯐꯥꯎꯅꯥꯗ꯭ꯔꯣ ꯑꯃꯗꯣ ꯑꯦꯝ ꯖꯤ ꯀꯦꯗꯣ ꯍ
ꯃꯣꯔꯦ ꯑꯦꯝꯕꯤ ꯀꯦ ꯗꯣ ꯈꯪꯗꯦꯅꯦ ꯍꯟꯗꯛ ꯐꯥꯎꯅꯗꯦꯗ ꯀꯃꯥꯏ ꯇꯧꯔꯤꯖꯠꯅꯣ ꯌꯦꯟꯁꯦ ꯂꯥꯛ ꯑꯅꯤ ꯍꯥꯏ ꯑꯗꯨꯒ ꯃꯥꯁꯨ ꯂꯩꯒꯦ ꯍꯥꯏ ꯁꯤꯗ ꯍꯥꯞꯇ ꯑꯃꯒꯨꯝꯕ
ꯍꯞꯇꯥ ꯃꯥꯑꯣ
ꯃꯥꯏ ꯕꯣ ꯔꯣ ꯕꯣ ꯂꯣ ꯑꯦꯝ ꯖꯤ ꯀꯦ ꯃꯅꯥꯛ ꯑꯦꯝ ꯖꯤ ꯀꯦ ꯃꯅꯥꯛꯇ
ꯑꯣ ꯗꯦꯟꯔꯣ
ꯑꯥꯎ
ꯑꯣ ꯑꯣ ꯆꯨꯝꯃꯦ ꯆꯨꯝꯃꯦ ꯃꯥ ꯍꯥꯏꯕꯅꯤꯅꯦ ꯃꯥ ꯑꯩ ꯏꯅꯥꯎꯅꯨꯄꯥꯗꯣ
ꯎꯝ
ꯏꯅꯥꯎꯅꯨꯄꯥ ꯆꯪꯈ꯭ꯔꯗꯤ ꯃꯥꯒꯤ ꯐꯤꯔꯣꯜꯗꯣ ꯀꯩꯅꯣ ꯇꯧꯕꯤꯌꯨ ꯍꯥꯏꯕꯅꯤ ꯊꯥꯔꯛꯄꯤꯌꯣ ꯍꯥꯏꯕꯅꯤ
ꯊꯣꯔꯛꯄꯗ
ꯍꯣꯏ ꯍꯥꯏꯗꯤ ꯅꯠꯇꯦ ꯏꯅꯥꯎꯅꯨꯄꯥ ꯆꯪꯕ ꯀꯥꯟꯗ
ꯑꯣ ꯚꯦꯟꯒꯤ ꯄꯤꯔꯣꯜ
ꯍꯣꯏ ꯃꯥ ꯐꯤꯔꯣꯟ ꯍꯥꯞ ꯍꯥꯞꯅꯤꯉꯥꯏ ꯂꯩꯇꯦ ꯑꯗꯨꯃꯥꯏ ꯍꯥꯏꯌꯦ
ꯈꯦꯠꯁ ꯏꯁ ꯏꯁ
ꯍꯞꯇꯥ ꯑꯃꯒꯨꯝꯕ ꯂꯩꯒꯦ ꯍꯥꯏꯕꯗꯨꯗ
ꯍꯍꯣꯏ ꯌꯨꯝꯒꯤ ꯐꯤꯔꯣꯜ ꯄꯨꯔꯧꯁꯤꯅꯦꯕ ꯌꯥꯝ ꯅꯩꯕꯥ ꯃꯥꯑꯣꯡꯅꯤ
ꯑꯁ ꯌꯦꯡꯁꯦ ꯍꯥꯏꯕꯤꯈꯝꯅꯦ ꯏꯅꯥꯎꯅꯨꯄꯥꯕꯨ
ꯎꯝ
ꯏꯅꯥꯎ ꯅꯨꯄꯥꯁꯨ ꯌꯦꯡꯁꯦ ꯍꯥꯏꯕꯀꯣ
ꯎꯝ ꯄꯩꯁꯥ ꯌꯥꯝ ꯂꯩꯗꯨꯃ ꯀꯩ ꯀꯣꯛ ꯂꯩꯔ ꯂꯣꯏꯔꯦ
ꯌꯦꯡꯁꯤ ꯌꯦꯡꯁꯤ
ꯛꯇ ꯊꯣꯔꯛꯀꯦ ꯍꯥꯏꯌꯦꯅꯦ
ꯍꯣꯏ ꯂꯥꯁ ꯋꯤꯛꯇ ꯊꯣꯛꯀꯦ
ꯂꯥꯁ ꯋꯤꯛ ꯍꯥꯏꯥꯔꯗꯤ ꯌꯧꯗꯤ ꯌꯧꯒꯗꯧꯔꯦ ꯍꯥ ꯑꯁꯤꯁꯦ ꯇꯦꯟ ꯅꯠꯇ꯭ꯔꯣ
ꯉꯁꯤ ꯇꯦꯟꯂꯣ ꯏꯂꯥ ꯇꯦꯟꯅꯦ ꯍꯣꯏ
ꯑꯗꯨꯗꯤ ꯊꯧꯔꯛꯀ ꯌꯧꯗꯤ ꯌꯧꯒꯗꯧ
ꯎꯝ
ꯑꯩꯁꯨꯨ ꯐꯤꯔꯣꯜ ꯈꯔ ꯂꯩꯈꯟꯁꯤꯔ ꯇꯧꯔꯤꯅꯦ ꯃꯉꯣꯟꯗ ꯈꯣꯡꯎꯞ ꯈꯣꯡꯎꯞ ꯈꯣꯡꯎꯞꯀꯨꯝꯕ ꯔ ꯔꯣꯅꯥꯜꯗꯣꯗ ꯈꯔ ꯊꯥꯒꯠꯄꯤꯔꯒ ꯍꯥ ꯍꯥ ꯍꯥ ꯍꯥ ꯍꯥꯥ ꯍꯥ
ꯌꯥꯏ ꯌꯥꯏ
ꯈꯔ ꯊꯥꯒꯠꯇ꯭ꯔꯗꯤ ꯌꯥꯗꯔꯦꯕ
ꯑꯩꯈꯣꯏꯗꯤ ꯃꯥꯁꯤꯗ ꯊꯣꯛꯄ ꯀꯥꯟꯗ ꯑꯗꯨꯝ ꯇꯧꯔꯒꯦ ꯑꯩꯈꯣꯏꯗꯤ
ꯑꯣ ꯃꯥꯁꯨ ꯊꯣꯛꯑꯁꯨ ꯅꯨꯡꯉꯥꯏꯔꯔꯣꯏꯗ
ꯑꯩꯈꯣꯏꯅ ꯐꯥꯔꯒꯦ ꯑꯃꯨꯛꯀ
ꯅꯪ ꯀꯩꯅꯣ ꯑꯣꯂꯤ ꯑꯣꯂꯤꯒ ꯆꯠꯃꯤꯟꯅꯕꯔ ꯍꯟꯗꯛ
ꯀꯅꯥꯒ
ꯑꯣꯂꯤ ꯑꯣꯂꯤ
ꯑꯂꯤꯒ ꯐꯥꯎꯅꯗ꯭ꯔꯣ ꯍꯥꯏꯕ
ꯎꯝ
ꯅꯣꯏꯅꯤꯗꯪꯒ ꯆꯠꯄ ꯌꯥꯎꯕ꯭ꯔꯥ
ꯌꯥꯎꯗꯦꯗ ꯑꯥ ꯅꯣꯡꯃ ꯈꯛꯇꯡꯅꯤ
ꯈꯔ ꯒ꯭ꯌꯥꯟ ꯇꯥꯔꯕꯣ ꯃꯥ ꯑꯃ ꯑꯃ ꯂꯩ
ꯈꯔ ꯈꯔꯗꯤ ꯒ꯭ꯌꯥꯟ ꯇꯥꯔꯦ ꯅꯨꯃꯤꯠ ꯑꯅꯤꯒꯨꯝꯕꯗ ꯒ꯭ꯌꯥꯟ ꯇꯥꯔꯝꯅꯤꯅ
ꯍꯥ ꯍꯥ꯬ ꯇꯨ ꯃꯤꯅꯤꯁꯨ ꯌꯥꯗꯅꯦ
ꯈꯪꯗꯦꯗ ꯉꯔꯥꯡꯁꯨ
ꯉꯔꯥꯡꯁꯨ ꯉꯔꯥꯡꯁꯨ ꯆꯠꯂꯦ
ꯎꯝ ꯉꯔꯥꯡꯗꯤ ꯆꯠꯇꯦ ꯃꯥ ꯆꯠꯂꯝꯅꯤ ꯖꯧꯒ
ꯎꯝ
ꯍꯥꯏꯗꯤ ꯖꯧ ꯉꯔꯥꯡ ꯃꯥꯁꯨ ꯆꯜꯂꯝꯅꯤ ꯐꯣꯟ ꯇꯧꯔꯒ ꯄꯥꯏꯈꯠꯇꯦ
ꯑꯥ ꯇꯧꯔꯣ ꯒꯛꯇꯤ ꯊꯣꯛꯇ꯭ꯔꯕꯣ
ꯊꯣꯛꯏꯗ ꯑꯗꯨꯝ
ꯆꯠꯄ ꯌꯥꯔꯝꯃꯅꯤꯅꯦ ꯃꯥꯖꯨ ꯍꯧꯖꯤꯛꯇꯤ
ꯇꯥꯔꯦ ꯇ ꯑꯗꯨꯝ
ꯃꯈꯥꯗꯒ ꯀꯨꯝꯕꯗꯣ
ꯀꯨꯝꯃꯦ ꯀꯨꯝꯃꯦ
ꯂꯧꯏꯔꯦ
ꯀꯝ ꯇꯧꯕ ꯃꯦꯁꯁ ꯊꯥꯔꯛꯀꯅꯤ
ꯉꯁꯤꯗꯤ ꯊꯥꯔꯛꯇꯕ
ꯊꯥꯔꯛꯇꯦ ꯊꯥꯔꯛꯇꯦ
ꯑꯣꯗꯤꯒ ꯆꯠꯂꯝꯒꯅꯤ
ꯉꯔꯥꯡꯗꯣ ꯆꯜꯂꯝꯅꯤ
ꯎꯝ
ꯍꯥꯏꯗꯤ ꯏꯖꯒꯤ ꯏꯁꯇꯦꯇꯁ ꯊꯥꯔꯛꯄꯗꯣ
ꯑꯥ
ꯄꯨꯡꯗꯣ ꯌꯥꯗꯦꯕ
ꯇꯥꯃꯤꯡꯗꯣ ꯂꯣꯏꯔꯒ ꯆꯥꯛ ꯆꯥꯛꯆꯥ ꯂꯣꯏꯔꯒ ꯂꯩꯕ ꯇꯥꯃꯤꯡꯅꯦꯕ ꯑꯥ ꯍꯤ ꯍꯦ
ꯅꯠꯇꯦ ꯃꯥ ꯏꯁꯇꯦꯇꯁ ꯊꯥꯔꯛꯄꯗ ꯀꯅꯥ ꯄꯨꯡ ꯇꯔꯥꯗ ꯕ꯭ꯔꯥꯖꯤꯜꯒꯤ ꯁꯔꯒꯁ
ꯐꯣꯟ ꯇꯧꯁꯤꯟꯕ ꯌꯥꯗ꯭ꯔ ꯉꯔꯥꯡ
ꯏꯁ ꯇꯧꯗꯦꯗ
ꯅꯨꯡꯉꯥꯏꯕ ꯃꯥꯑꯣꯡꯅꯤꯅꯦ
ꯉꯁꯤꯁꯨ ꯀꯪꯗꯦ ꯉꯁꯥꯏ ꯗꯤ ꯃꯦꯁꯦꯁ ꯃꯦꯁꯦꯖꯗꯤ ꯊꯥꯏ
ꯐꯥꯎ ꯅꯗ꯭ꯔꯣ ꯉꯁꯤꯒꯤ
ꯃꯤꯁꯦꯁ ꯊꯥꯕꯨ ꯃꯥ ꯃꯥꯒꯤ ꯖꯔꯁꯤꯗꯣ ꯐꯣꯇꯣ ꯊꯥꯔꯦ
ꯍ
ꯑꯗꯨ ꯈꯛꯇꯅꯤ
ꯃꯥ ꯃꯥ ꯂꯩꯕꯒꯤ ꯑꯣꯏꯔꯝꯅꯤ ꯇꯧꯕꯤꯌꯣ ꯍꯥꯏꯒꯣ
ꯇꯜꯂꯦꯗ ꯏ ꯀꯥꯏꯈ꯭ꯔꯦ ꯍꯥꯏꯅꯤꯡꯉꯥꯏ ꯑꯩꯈꯣꯏꯁꯨ ꯑꯩꯈꯣꯏꯗꯤ ꯊꯣꯛꯇꯕꯅꯤꯅ
ꯑꯎ ꯅꯪꯁꯨ ꯆꯪꯉꯛꯅꯕ ꯇꯧꯔꯣ ꯀꯥꯟꯅꯗꯦ
ꯁꯤꯗ ꯊꯕꯛ ꯈꯔ ꯂꯣꯏꯒꯤꯒꯦ
ꯑꯗꯨ ꯍꯥꯏꯔꯒ ꯅꯥꯎ ꯄꯥꯗꯨ ꯇꯥꯡ ꯀꯌꯥꯗꯅꯣ
ꯃꯥ ꯁꯚꯦꯟꯇꯤꯟ
ꯑꯃꯨꯛ ꯊꯣꯛꯅꯤ ꯍꯥꯏꯅꯦ ꯉꯟꯕ
ꯍꯣꯏ ꯑꯗꯨꯝꯥꯏꯗꯤ ꯍꯥꯏ ꯑꯗꯨ ꯌꯦꯡꯁꯦ
ꯎꯝ ꯑꯩꯁꯨ ꯅꯍꯥꯟ ꯄꯣꯠꯆꯩ ꯂꯩ ꯕꯤꯌꯦꯜ ꯃꯥꯒꯤ ꯄꯣꯠꯆꯩ ꯂꯧꯕꯤꯌꯣ ꯍꯥꯏꯕ
ꯀꯅꯥꯒꯤ
ꯅꯎꯄꯥꯒꯤ
ꯑꯣ
ꯑꯗꯨ ꯌꯥꯝ ꯂꯥꯞꯄ
ꯎꯝ
ꯑꯗꯨꯒ ꯍꯣꯏ ꯐꯔꯦꯅꯦ ꯅꯪꯅ ꯌꯥꯗ꯭ꯔꯗꯤ ꯂꯧꯕꯤꯒꯦꯅ ꯑꯩꯅ ꯍꯥꯏꯕꯅꯦꯕ ꯑꯗꯣ ꯂꯥꯁꯇ ꯃꯃꯥꯟꯅꯕ ꯐꯪꯉꯦ ꯅꯛꯄ ꯑꯥꯎ ꯃꯣꯏ ꯀꯝꯄ꯭ꯌꯨꯇꯔꯔꯣ ꯂꯦꯞꯇꯣꯞꯔꯣꯅꯦ ꯍꯥꯏꯌꯦ ꯀꯔꯤ ꯅꯣ ꯍꯪꯗꯦ ꯄꯣꯠꯆꯩ ꯑꯃ ꯀꯣ
ꯎꯝ
ꯑꯗꯨꯕꯨ ꯗ
ꯑꯁ ꯃꯥꯁꯨ ꯃꯊꯥ ꯁꯥꯔꯨꯏ ꯍꯟꯗꯛ ꯂꯦꯞꯇꯣꯞ ꯂꯥꯛꯇꯦ ꯍꯥꯏꯅꯤ ꯃꯥꯁꯨ ꯗꯦꯛꯁꯇꯣꯞ ꯂꯥꯛꯑ ꯍꯥꯏ ꯑꯗꯨ ꯀꯃꯥꯏ ꯄꯨꯊꯣꯛꯀꯦ ꯍꯥꯏ ꯃꯥꯁꯨ
ꯍ ꯗꯦꯁꯇꯣꯞ ꯑꯣꯏꯅ ꯂꯥꯛꯑꯦ ꯍꯥꯏꯕ꯭ꯔꯣ ꯑꯣ
ꯗꯨꯒꯤ
ꯄꯨꯊꯣꯛꯕꯗꯤ ꯌꯥꯅꯤꯅ ꯐ꯭ꯂꯥꯏꯠꯇ ꯑ
ꯑꯁ ꯉꯁꯤꯁꯨ ꯉꯁꯥꯏ ꯄꯨꯡ ꯑꯃ ꯑꯗꯨꯒꯔꯣꯝꯗ ꯀꯩꯁꯝꯄꯥꯠ ꯀꯨꯝꯃꯦ ꯑꯗ ꯑꯁ ꯑꯣꯐꯤꯁ ꯊꯕꯛ ꯌꯥꯗꯗꯅ ꯗꯥꯏꯃꯟꯗꯣ
ꯎꯝ
ꯁ꯭ꯀꯨꯜꯗ ꯄ꯭ꯔꯤꯟꯁꯤꯄꯜꯒꯤ ꯆꯦ ꯆꯥꯡꯗꯣ ꯂꯣꯏ ꯆꯦꯗꯨꯒꯤ ꯐꯔꯛ ꯇꯥꯔꯦ ꯑꯗꯨ ꯍꯜꯂꯛꯑꯦ ꯑꯃꯨꯛꯀ
ꯑꯣ ꯅꯍꯥꯟ ꯑꯩꯈꯣꯏꯅꯤ ꯆꯥꯐꯝꯗꯣ
ꯍꯟꯗ ꯗꯤ ꯏꯊꯟꯗꯥꯅꯦ
ꯀꯥꯁ ꯃꯪꯒꯤ ꯗ꯭ꯌꯨꯛꯇ
ꯑ ꯗꯤꯞꯇ
ꯅꯈꯝ ꯅꯩꯕ ꯍꯧꯔꯦ
ꯇꯞꯅ ꯊꯧꯕ ꯍꯩꯗꯦꯀꯣ ꯃꯣꯢ
ꯑꯁ